ꯇꯥꯔꯦ ꯇꯥꯔꯦ
ꯑꯣꯀꯦ
ꯍ
ꯁꯣꯔꯤ ꯌꯥꯝ ꯐꯖꯈ꯭ꯔꯦ ꯍꯧꯖꯤꯛꯁꯦ ꯑꯗꯨ ꯐꯔꯦꯅꯦ ꯍꯧꯖꯤꯛꯁꯦ ꯎꯝ ꯃꯤ ꯑꯃꯗꯒꯤꯀꯣ ꯅꯨꯄꯥ ꯑꯃꯗꯒꯤ ꯍꯥꯏꯔꯣ ꯅꯨꯄꯥꯗꯒꯤ ꯈꯪꯗꯤ ꯈꯪꯅꯤꯡꯕ ꯀꯣꯏꯁꯟ ꯈꯔ ꯂꯩꯕ ꯑꯠꯇ꯭ꯔ ꯀꯁꯨ ꯑꯁꯤꯒꯤ ꯃꯇꯥꯡꯗ ꯑꯩ ꯈꯔ ꯍꯦꯟꯅ ꯃꯤꯅꯗꯤ ꯈꯔ ꯔꯤꯕꯤꯜ ꯇꯧꯒꯟꯗꯕ ꯍꯥꯏꯗꯣꯛ ꯀꯟꯗꯕ ꯑꯗꯨ ꯈꯪꯗꯤ ꯈꯪꯅꯤꯡꯕ ꯑꯁꯤ ꯑꯁꯤꯒꯤ ꯃꯇꯥꯡꯁꯦ ꯇꯥꯁꯤꯜꯂꯒꯗꯤ ꯑꯩ ꯍꯌꯦꯡꯋꯥꯏ ꯃꯤ ꯑꯇꯩꯗ ꯑꯄ꯭ꯂꯥꯏ ꯇꯧꯕ ꯃꯇꯝꯗ ꯈꯔ ꯀꯥꯟꯅꯒꯗꯧ ꯃꯥꯜꯂꯦ ꯍꯥꯏꯕ ꯋꯥꯈꯜ ꯑꯃꯗꯤ ꯂꯩꯔꯝꯒꯅꯤꯗꯅ
ꯑꯥ
ꯅꯨꯄꯥꯗ ꯈꯔ ꯍꯪꯅꯤꯡꯕꯀꯣ
ꯪ ꯅꯪꯉꯣꯟꯗ ꯍꯪꯈ꯭ꯔꯁꯦ
ꯑ ꯑꯗꯨ ꯑꯩꯉꯣꯟꯗ ꯍꯪꯉꯣꯑꯣ ꯍꯣꯏ
ꯅꯪ ꯁꯦꯡꯅ ꯈꯣꯃꯨꯀꯣ
ꯒꯤ ꯇꯧꯔ
ꯂꯣꯠꯅꯗꯕꯤ
ꯎꯝ ꯎꯝ
ꯀꯔꯤꯒꯨꯝꯕ ꯅꯨꯄꯥ ꯑꯃꯁꯤꯅ ꯅꯨꯄꯤꯁꯦ ꯄꯥꯝꯃꯦꯅ ꯈꯜꯂꯁꯦꯕꯀꯣ
ꯎꯝ
ꯐꯥꯔꯁꯇ ꯃꯥꯉꯣꯟꯗ ꯅꯨꯄꯤ ꯑꯩꯉꯣꯟꯗ ꯄꯥꯝꯅꯉꯥꯏꯒꯤ ꯇꯧꯕꯁꯦ ꯀꯔꯝꯕ ꯑꯦꯁꯄ꯭ꯔꯦꯁꯟ ꯍꯥꯟꯅ ꯎꯠꯂꯒ ꯀꯔꯤ ꯋꯥꯍꯩ ꯐꯥꯔꯁ ꯍꯥꯏꯒꯟꯕ꯭ꯔꯕ ꯑꯗꯨꯒ ꯃꯊꯪ ꯃꯊꯪ ꯍꯥꯏꯔꯛꯀꯗꯣꯏꯅꯦ ꯅꯪ ꯉꯁꯤ ꯑꯗꯨ ꯑꯗꯨꯣ ꯈꯉꯨꯗꯧꯅ ꯇꯥꯕ꯭ꯔꯥ ꯍꯜꯂꯣ ꯍꯜꯂꯣ ꯍꯜꯂꯣ ꯈꯔꯤꯅꯣ ꯀꯗꯥꯏ ꯆꯠꯂꯨꯔꯒꯦ ꯅꯪ
ꯆꯠꯄ ꯅꯠꯇꯦ ꯅꯠꯇꯦ ꯅꯪꯅ ꯍꯥꯏꯕ ꯇꯥꯗꯕꯒꯤꯅꯦ ꯑ ꯍꯧꯖꯤꯛ ꯇꯥꯔꯕ ꯍꯥꯏꯕ ꯈꯛꯇꯪ ꯇꯥꯏ ꯍꯧꯖꯤꯛꯇꯤ ꯇꯥꯈ꯭ꯔꯦ ꯌꯥꯔꯦ
ꯇꯥꯛꯈ꯭ꯔꯦ ꯇꯥꯛꯈ꯭ꯔꯦ ꯍꯧꯖꯤꯛ ꯇꯥꯛꯈ꯭ꯔꯦ ꯍꯥꯏꯔꯣꯑꯣ ꯎꯝ
ꯑꯩꯗꯤ ꯅꯪ ꯀꯗꯥꯏꯗ ꯃꯥꯡꯈ꯭ꯔꯕ ꯑꯩꯅ ꯋꯥ ꯉꯥꯡꯂꯒ ꯀꯗꯥꯏ
ꯇꯥꯗꯨꯕ ꯎꯝ
ꯀꯩꯒꯨꯝꯕꯅꯦ ꯅꯨꯄꯤ ꯑꯃꯅ ꯅꯨꯄꯥ ꯑꯃ ꯅꯠꯇꯦ ꯅꯨꯄꯥ ꯑꯃꯅ ꯅꯨꯄꯤ ꯑꯃꯕꯨꯅꯦ
ꯎꯝ
ꯄꯥꯝꯈ꯭ꯔꯕ
ꯎꯝ
ꯑꯗꯨ ꯅꯨꯄꯥ ꯈꯣꯏꯅ ꯐꯥꯔꯁ ꯃꯣꯏ ꯅꯨꯄꯤꯉꯣꯟꯗ ꯄꯥꯝꯃꯦ ꯍꯥꯏꯅ ꯆꯤꯟꯗꯗꯤ ꯍꯥꯏꯗꯣꯛꯇꯕꯤ ꯑꯦꯛꯁꯄ꯭ꯔꯦꯁꯟ ꯎꯠꯄꯁꯦ
ꯎꯝ
ꯀꯔ ꯀꯃꯥꯏꯅ ꯍꯥꯟꯅ ꯎꯠꯄ꯭ꯔꯕ
ꯑꯗꯨ ꯑꯁꯤꯁꯤꯀꯣ ꯑꯩ ꯑꯦꯛꯁꯄꯤꯔꯤꯌꯦꯟꯁ ꯃꯛꯇꯤ ꯅꯠꯇ꯭ꯔꯦ ꯑꯗꯨꯁꯨ ꯍꯧꯖꯤꯛꯀꯥꯟꯒꯤ ꯅꯨꯄꯤꯁꯤꯡꯁꯦꯀꯣ ꯈꯤꯇꯪ ꯅꯨꯄꯥ ꯈꯟꯕꯗ ꯍꯩꯕ ꯈꯔꯗꯤ ꯋꯥꯠ ꯒꯨꯝ ꯇꯧꯋꯦ ꯑꯩꯉꯣꯟꯗ ꯍꯥꯏꯌꯨ ꯍꯥꯏꯔꯗꯤꯀꯣ ꯈꯟꯕ ꯍꯩꯕꯁꯤꯁꯨ ꯂꯩꯌꯦꯀꯣ ꯈꯟꯕ ꯍꯩ ꯍꯩꯇꯕ ꯈꯔꯁꯨ ꯌꯥꯎꯋꯦ ꯍꯥꯏꯕꯗꯤ ꯅꯨꯄꯤꯁꯤꯡꯅ ꯀꯃꯥꯏꯅ ꯈꯟꯒꯦꯗ ꯑꯁ ꯅꯨꯄꯥꯁꯤ ꯌꯦꯡꯕ ꯀꯥꯟꯗ ꯋꯥ ꯈꯔ ꯌꯥꯝ ꯉꯥꯡꯗꯕ ꯈꯔ ꯂꯦꯝꯖꯕ ꯑꯥ ꯑꯗꯨꯗꯒꯤ ꯀꯩꯅꯣ ꯅꯣꯏꯅ ꯈꯔ ꯉꯥꯎꯕ ꯄꯥꯝꯕꯁꯦ ꯋꯥ ꯈꯔ ꯉꯥꯡꯗꯕ ꯅꯨꯄꯥ ꯈꯔ ꯊꯣꯛꯄꯒꯨꯝꯅ ꯎꯕ ꯀꯣ
ꯑꯥꯝ
ꯑꯗꯨ ꯑꯃꯔꯣꯝ ꯍꯥꯏꯔꯗꯤ ꯑꯗꯨꯗꯤ ꯐꯥꯔꯁ ꯏꯝꯄ꯭ꯔꯦꯁꯟꯅꯦꯕ ꯏꯍꯥꯟ ꯍꯥꯟꯅ ꯎꯕꯒꯤ ꯅꯣꯏꯅ ꯃꯤ ꯍꯥꯏꯕꯁꯦ ꯃꯤ ꯈꯛꯇꯪ ꯅꯠꯇꯦ ꯄꯣꯠ ꯆꯩꯗꯁꯨ ꯑꯦꯛꯖꯦꯛꯅꯤꯅ ꯌꯦꯡꯕ ꯀꯥꯟꯗ ꯐꯖꯕ ꯑꯗꯣ ꯍꯥꯟꯅ ꯌꯦꯡꯉꯦꯅ ꯀ꯭ꯋꯥꯂꯤꯇꯤ ꯌꯦꯡꯗ꯭ꯔꯤꯒꯩꯗ ꯀ꯭ꯋꯥꯂꯤꯇꯤꯗꯨꯅ ꯃꯅꯨꯡ ꯆꯪꯉꯒ ꯑꯃꯨꯛ ꯌꯦꯡꯕꯅꯦꯗꯅ ꯑꯗꯨꯅ ꯈ꯭ꯋꯥꯏ ꯗꯔꯀꯥꯔ ꯑꯣꯏꯕꯁꯤ ꯌꯦꯡꯕ ꯌꯥꯗ꯭ꯔꯤꯕ ꯃꯅꯨꯡ ꯆꯪꯉꯒ ꯌꯦꯡꯒꯗꯧꯕꯅꯦꯕ ꯑꯗꯨꯕꯨ ꯅꯨꯄꯤꯅ ꯈꯔ ꯈ꯭ꯋꯥꯏꯗꯒꯤ ꯉꯥꯎꯕꯁꯤ ꯀꯩꯅꯣ ꯑꯦꯄꯦꯔꯦꯟꯁ ꯐꯖꯍꯟꯕꯗꯣ ꯈ꯭ꯋꯥꯏꯗꯒꯤ ꯑꯗꯨꯗꯤ ꯉꯥꯎꯍꯟꯈꯤꯅꯦꯕ ꯑꯗꯨꯅ ꯅꯨꯄꯥꯁꯤ ꯌꯥꯕꯃꯈꯩ ꯅꯧꯔꯤꯕ ꯀꯥꯟꯗ ꯅꯨꯄꯤ ꯑꯃ ꯊꯦꯝꯔꯝꯗꯥꯏꯗ ꯈꯪꯗꯦꯀꯣ ꯃꯥꯒꯤ ꯐꯥꯔꯁ ꯏꯝꯄ꯭ꯔꯦꯁꯟꯁꯦ ꯐꯖꯅꯤꯉꯥꯏ ꯍꯥꯟꯅ ꯍꯣꯠꯅꯔꯛꯀꯅꯤꯕ
ꯎꯝ
ꯑꯗꯨꯗ ꯅꯣꯏ ꯇꯨꯔꯅꯤꯕꯀꯣ ꯑꯗꯨꯁꯨ ꯑꯗꯨꯁꯨ ꯇꯨꯒꯜꯂꯦ ꯍꯥꯏꯕꯅꯤꯒꯣ ꯑꯩꯅ ꯍꯥꯢꯁꯦ ꯑꯗꯨ ꯗꯔꯀꯥꯔ ꯑꯣꯏꯕꯗꯤ ꯑꯗꯨꯗꯣ ꯑꯣꯏꯔꯝꯗꯦꯕ ꯃꯅꯨꯡꯗ ꯆꯪꯉꯒ ꯌꯦꯡꯕ ꯃꯇꯝꯗ ꯈꯪꯒꯗꯧꯅꯤ ꯑꯗꯨꯅ ꯍꯥꯥꯟꯅ ꯇꯨꯕ ꯌꯥꯗꯦ
ꯑꯣ ꯂꯤꯞꯀꯗꯧꯕ ꯑꯗꯨꯝ
ꯑꯁꯦꯡꯕ ꯉꯥꯡꯕ ꯃꯥꯅ ꯉꯥꯡꯕ ꯋꯥꯁꯦ ꯑꯌꯥꯝꯕ ꯑꯁꯦꯡꯕ ꯑꯣꯏꯒꯟꯕ꯭ꯔꯥ ꯃꯥ ꯉꯥꯡꯕ ꯄꯣꯠꯁꯦ ꯁꯦꯝꯒꯠꯂꯒ ꯃꯤ ꯇꯥꯕ ꯅꯨꯡꯉꯥꯏꯅꯤꯉꯥꯏꯈꯛ ꯉꯥꯡꯕ꯭ꯔꯥ ꯀꯣ ꯅꯪ ꯈꯪꯒꯦ ꯇꯧꯕꯁꯦ ꯃꯥꯅ ꯉꯥꯡꯉ꯭ꯔꯤꯕ ꯋꯥꯁꯦ ꯁꯦꯝꯃꯒ ꯎꯝ ꯑꯁ ꯍꯨꯏ ꯃꯌꯥꯝꯁꯤꯕꯨ ꯑꯁꯦꯡꯕ ꯄꯦꯟꯕꯖꯥꯠꯅꯦ
ꯎ
ꯑꯩꯩꯅ ꯒꯥꯔꯤ ꯃꯅꯨꯡꯗ ꯐꯝꯃꯒ ꯂꯩꯕꯅꯤꯅ ꯃꯄꯥꯟꯗ ꯐꯥꯎꯕꯁꯨ ꯄꯨꯔꯥ ꯗꯤꯁꯇꯔꯕꯅꯦ ꯁꯤ ꯑꯗꯣ ꯁꯦꯝꯃꯒ ꯇꯥꯕ ꯅꯨꯡꯉꯥꯏ ꯈꯛꯇꯪ ꯇꯥꯕ ꯉꯥꯛꯇꯪ ꯇꯥꯕ ꯅꯨꯡꯉꯥꯏꯅꯤꯉꯥꯏꯒꯤ ꯉꯥꯡꯕ ꯃꯤꯔꯥ ꯍꯥꯏꯕꯗꯣ ꯑꯗꯨꯃ ꯌꯦꯡꯉꯣꯕꯀꯣ ꯈ꯭ꯋꯥꯏ ꯗꯔꯀꯥꯔ ꯑꯣꯏꯌꯦꯕ ꯑꯗꯨꯗꯤ ꯑꯗꯨꯅ ꯅꯪꯁꯦ ꯍꯥꯏꯕꯗꯨꯗꯤ ꯃꯃꯥꯡꯗ ꯐꯖꯍꯟꯅꯤꯡꯉꯥꯏ ꯍꯥꯟꯅ ꯍꯣꯠꯅꯔꯛꯀꯅꯤ ꯈꯤꯇꯪ ꯁꯣ ꯑꯣꯐꯃꯛ ꯅꯠꯇ꯭ꯔꯁꯨ ꯈꯤꯇꯪ ꯀꯩꯅꯣ ꯄꯣꯠ ꯆꯩꯩꯈꯛ ꯎꯠꯂꯁꯨ ꯀꯩꯈꯛ ꯀꯔꯤꯅꯣ ꯑꯃꯈꯛ ꯎꯠꯂꯁꯨ ꯀ꯭ꯋꯥꯂꯤꯇꯤ ꯈꯔ ꯂꯩꯕ ꯈꯔ ꯎꯠꯄ ꯁꯥꯒꯅꯤꯕꯀꯣ
ꯎꯝ
ꯂꯩꯔꯒ ꯎꯠꯂꯝꯕ ꯌꯥꯏ ꯂꯩꯇ꯭ꯔꯒ ꯎꯠꯂꯝꯕ ꯌꯥꯏ ꯅꯪ ꯑꯗꯨ ꯈꯪꯗ꯭ꯔꯤꯗꯅ
ꯎꯝ
ꯑꯗꯨꯒꯤ ꯃꯅꯨꯡꯗꯗꯤ ꯀꯔꯤ ꯑꯣꯏꯔꯝꯒꯦꯔꯣ ꯈꯪꯕ ꯅꯠꯇꯦꯕ ꯃꯄꯥꯟꯗ ꯈꯛꯇꯪꯅꯦꯕ
ꯎꯝ
ꯑꯗꯨꯅ ꯃꯄꯥꯟꯗ ꯈꯛꯇꯪ ꯉꯥꯎꯔꯨꯔꯅꯨ ꯃꯅꯨꯡꯒꯤ ꯍꯥꯟꯅ ꯕꯦꯛꯒ꯭ꯔꯥꯎꯟꯗꯒꯤ ꯊꯤꯕ ꯍꯧꯕ ꯑꯃ ꯗꯔꯀꯥꯔ ꯑꯣꯏ ꯑꯗꯨ ꯑꯃ ꯂꯩꯔꯦ
ꯂꯨꯗꯤ ꯂꯨꯏꯌꯦꯀꯣ ꯑꯗꯨ ꯊꯤꯕꯁꯦ
ꯎ ꯊꯤꯕꯁꯦ ꯌꯥꯝ ꯀꯟꯅ ꯊꯤꯕ ꯊꯤꯗꯕ ꯅꯠꯇꯦꯗ ꯑꯗꯨꯁꯨ ꯃꯥꯅ ꯇꯧꯔꯤꯕꯁꯦ ꯑꯁꯦꯡꯕꯒꯤ ꯃꯆꯨꯗꯣ ꯑꯁꯦꯡꯕ꯭ꯔꯥ ꯑꯁꯦꯡꯕ ꯅꯠꯇꯕ꯭ꯔꯥ ꯍꯥꯏꯕꯁꯦ ꯑꯗꯨꯃꯗꯤ ꯍꯥꯟꯅ ꯑꯦꯅꯥꯂꯥꯏꯁ ꯇꯧꯕ ꯑꯃ ꯆꯪꯉꯦ ꯍꯣꯏ ꯉꯍꯥꯛꯇꯪꯗ ꯇꯨꯕ ꯌꯥꯗꯦꯕ
ꯑꯗꯨꯗꯣ ꯑꯩꯈꯣꯏꯁꯦ ꯊꯤꯕ ꯀꯥꯟꯗ ꯀꯔꯝꯕ ꯊꯤꯑꯣꯔꯤ ꯄꯥꯜꯂꯒ ꯊꯤꯒꯅꯤ ꯑꯗꯨ ꯑꯝ ꯊꯥꯔꯣ
ꯑꯥ ꯆꯔꯤ
ꯑꯗꯨ ꯎꯝ ꯑꯗꯨꯕꯨ ꯑꯌꯥꯝꯕ ꯃꯇꯝꯗꯀꯣ ꯎꯝ ꯅꯨꯄꯤꯁꯦ ꯀꯃꯥꯏꯅ ꯇꯧꯋꯤꯅ ꯅꯨꯄꯥꯅ ꯍꯥꯏꯔꯛꯄ ꯈꯛꯇꯪ ꯉꯥꯏꯗꯅ ꯅꯨꯄꯥꯅ ꯇꯥꯅꯔꯛꯄ ꯑꯌꯥꯝꯕꯅ ꯉꯥꯏꯕ ꯉꯥꯛꯇꯅꯤꯗꯅ
ꯎꯝ
ꯄꯥꯝꯔꯝꯕ ꯌꯥꯏ ꯄꯥꯝꯔꯝꯗꯕ ꯌꯥꯏ ꯑꯗꯨ ꯌꯥꯕ ꯃꯈꯩ ꯅꯨꯄꯤ ꯍꯥꯏꯕꯁꯦ ꯅꯨꯄꯥꯗ ꯇꯥꯟꯅꯔꯒꯗꯤ ꯑꯦꯄ꯭ꯔꯣꯆꯇꯤ ꯄꯥꯛ ꯇꯧꯗꯕꯅꯦꯕ ꯑꯩꯅ ꯎꯔꯛꯄ ꯀꯥꯟꯗꯀꯣ ꯁꯨꯝ ꯀꯩ ꯍꯥꯏꯒ ꯇꯥꯔꯦ ꯎꯝ ꯈꯤꯇꯪ ꯏꯒꯣ ꯆꯥ ꯑꯃꯗꯤ ꯂꯩꯅꯤꯡꯕ ꯍꯥꯏꯒꯗ꯭ꯔꯥ ꯃꯍꯧꯁꯥꯅꯦꯕ ꯑꯗꯨꯗꯤ ꯏꯗ ꯊꯣꯛꯈ꯭ꯔꯕ ꯋꯥꯔꯤꯅꯦꯕ ꯎꯝ ꯏꯒꯣ ꯃ ꯇꯨꯇꯤ ꯍꯥꯏꯔꯣꯏꯒꯦ ꯑꯗꯨꯁꯨ ꯈꯔ ꯚꯦꯂꯌꯨ ꯂꯩꯅꯤꯡꯉꯥꯏ ꯍꯣꯠꯅꯩꯗꯅ
ꯚꯦꯂꯨ ꯂꯩꯕ ꯅꯠꯇꯦ ꯅꯣꯛꯅꯤꯡꯉꯦ ꯌꯦꯡꯉꯣ ꯅꯨꯄꯥ ꯑꯃꯅ ꯅꯨꯄꯤ ꯑꯃꯕꯨ ꯄꯥꯝꯃꯦ ꯍꯥꯏꯔꯀꯥꯟꯗ ꯅꯨꯄꯥꯗꯨꯅ ꯅꯨꯄꯤꯗꯨꯅ ꯌꯥꯔꯛꯇꯕ ꯀꯥꯟꯗ ꯑꯗꯨꯗꯤ ꯑ ꯇꯛ ꯑꯗꯨꯝ ꯇꯛꯁꯦ ꯑꯗꯨꯝ ꯌꯥꯔꯛꯀꯅꯤ ꯑꯗꯨꯝ ꯍꯥꯏꯌꯦꯗꯅ ꯅꯨꯄꯤꯒꯤꯗꯨꯗꯤ ꯅꯨꯄꯥꯉꯣꯟꯗ ꯑꯩꯗꯣ ꯅꯪꯉꯣꯟꯗ ꯄꯥꯝꯃꯦ ꯍꯥꯏꯔ ꯀꯥꯟꯗ ꯅꯨꯄꯥꯗꯨꯅ ꯌꯥꯗꯕ ꯀꯥꯟꯗ ꯁꯤ ꯅꯨꯄꯤꯁꯦ ꯀꯌꯥꯃꯨꯛ ꯇꯧꯕ ꯉꯝꯕ꯭ꯔꯥ
ꯎꯝ ꯑꯗꯨꯗꯣ ꯁꯤꯁꯦ ꯑꯁꯤꯁꯦ ꯒ꯭ꯌꯥꯟ ꯇꯥꯕ ꯃꯤ ꯈꯔꯅꯗꯤ ꯂꯣꯏ ꯇꯥꯒꯅꯤꯕꯀꯣ ꯑꯗꯨꯕꯨ ꯑꯩꯈꯣꯏꯅ ꯁꯤꯗ ꯂꯩꯔꯤꯕ ꯃꯐꯝ ꯍꯥꯏꯒꯗ꯭ꯔꯥ ꯁꯤꯒꯤ ꯏꯟꯚꯥꯏꯔꯣꯟꯃꯦꯟꯁꯦ ꯈ꯭ꯋꯥꯏꯗꯒꯤ ꯑꯩꯈꯣꯏꯅ ꯂꯩꯔꯤꯕ ꯃꯐꯝꯁꯦ ꯈ꯭ꯋꯥꯏꯗꯒꯤ ꯋꯥꯈꯜꯁꯦ ꯎꯝ ꯆꯥꯎꯊꯣꯛꯄ ꯈꯔ ꯋꯥꯕ ꯃꯐꯝꯅꯦꯕꯀꯣ ꯑꯗꯨꯅ ꯑꯩꯈꯣꯏꯅ ꯈꯪꯅ ꯈꯪꯅ ꯁꯦꯝꯗꯣꯛꯄ ꯉꯝꯗꯕ ꯒ꯭ꯌꯥꯟ ꯇꯥꯕ ꯈꯔꯗꯤ ꯇꯥꯒꯅꯤꯀꯣ ꯑꯗꯨꯕꯨꯗꯤ ꯃꯤꯠ ꯂꯣꯏꯅꯃꯛꯇꯤ ꯍꯥꯏꯕ ꯌꯥꯗꯦ ꯑꯗꯨꯁꯨ ꯑꯩꯈꯣꯏꯅ ꯂꯩꯕ ꯑꯦꯟꯚꯥꯏꯔꯣꯟꯃꯦꯟꯁꯦ ꯋꯥꯈꯜꯁꯦ ꯈꯔ ꯐꯛꯄ ꯍꯥꯏꯒꯗ꯭ꯔꯥ ꯃꯤꯅ ꯁꯣꯏꯕ ꯀꯥꯟꯗ ꯅꯣꯛꯀꯟꯕ ꯍꯥꯏꯒꯗ꯭ꯔꯥ ꯈꯔꯗꯤ ꯑꯣꯏꯌꯦꯕ ꯑꯩꯈꯣꯏꯅ ꯂꯩꯕ ꯃꯐꯝꯁꯦ ꯅꯠꯇ꯭ꯔꯣꯅꯦ ꯅꯣꯏ ꯈꯨꯟꯗ ꯑꯣꯏꯔꯝꯕ ꯌꯥꯏ ꯑꯩꯈꯣꯏ ꯈꯨꯟꯗ ꯑꯣꯏꯔꯝꯕ ꯌꯥꯏ ꯔꯤꯂꯦꯇꯤꯞ ꯑꯣꯏꯔꯝꯕꯀꯣ ꯏꯃꯨꯡ ꯃꯅꯨꯡ ꯑꯣꯏꯔꯝꯕ ꯌꯥꯏ ꯃꯈꯜ ꯃꯈꯜ ꯂꯣꯏ ꯂꯩꯗꯅ ꯑꯗꯣ ꯋꯥꯈꯜꯂꯣꯟꯁꯦ ꯈꯔ ꯃꯦꯟꯇꯥꯦꯂꯤꯇꯤꯖꯦ ꯈꯔꯗꯤ ꯇꯣꯉꯥꯟꯕ ꯑꯩꯈꯣꯏ ꯁꯤꯁꯦ
ꯑꯗꯨꯅꯦ ꯅꯨꯄꯤꯗꯤ ꯌꯥꯝ ꯋꯥꯕꯅꯦꯕ
ꯍꯣꯏ ꯍꯣꯏ ꯍꯣꯏ ꯅꯨꯄꯥꯗꯤ ꯎꯝ ꯆꯨꯝꯃꯦ ꯆꯨꯝꯃꯦ
ꯄꯥꯝꯗꯕ ꯄꯥꯝꯕ ꯃꯤꯁꯨ ꯂꯩꯒꯅꯤ ꯂ ꯩꯈ꯭ꯔ ꯀꯔꯝꯃꯥꯏ ꯂꯩꯔꯣꯏꯗꯕ꯭ꯔꯥꯅꯦ
ꯎꯝ ꯎꯝ
ꯂꯩꯕꯅꯦꯕ ꯑꯗꯨ ꯑꯣꯏꯔꯁꯨ ꯍꯥꯏꯔꯨꯔꯒ ꯅꯨꯄꯥꯗꯨꯅ ꯌꯥꯝ ꯁ꯭ꯇꯦꯟꯗꯔꯠ ꯋꯥꯡꯕ ꯃꯤ ꯅꯠꯇ꯭ꯔꯁꯨꯀꯣ
ꯎꯝ
ꯍꯥꯏꯔꯨꯔꯒ ꯑꯩꯈꯣꯏꯅ ꯍꯥꯏꯔꯨꯔꯒ ꯀꯔꯤ ꯇꯧꯔꯛꯀꯗꯣꯏꯅꯣꯀꯣꯅ ꯋꯥꯈꯟꯗꯣ
ꯎꯝ ꯎꯝ ꯑꯗꯨ ꯀꯩꯁꯨ ꯌꯥꯝꯅ ꯗꯔꯀꯥꯔ ꯑꯣꯏꯕ ꯑꯣꯏꯗꯦꯗ ꯀꯩꯅꯣꯗ ꯇ꯭ꯔꯥꯏ ꯇꯧꯗꯤ ꯇꯧꯒꯦ ꯇꯧꯕꯅꯤꯗ ꯑꯗꯨ ꯃꯤ ꯂꯣꯏꯅꯃꯛ ꯍꯣꯏ ꯃꯥꯟꯅꯗꯗꯤ ꯃꯥꯟꯅꯗꯕꯅꯤꯅꯀꯣ ꯑꯩꯈꯣꯏꯅ ꯋꯥꯈꯜ ꯈꯛ ꯁꯥꯒꯠꯂꯒ ꯑꯁꯤ ꯑꯣꯏꯔꯣꯏ ꯇꯕ ꯖꯠꯂꯥ ꯑꯗꯨ ꯇꯧꯒ ꯇꯧꯕ ꯖꯠꯂꯥ ꯑꯗꯨꯗꯪꯁꯨ ꯈꯟꯗꯤ ꯈꯟꯕ ꯌꯥꯗꯦꯗ ꯑꯗꯨꯕꯨꯗꯤ ꯑꯗꯨ ꯑꯩꯈꯣꯏꯅ ꯂꯩꯕ ꯑꯦꯟꯚꯥꯏꯔꯣꯃꯦꯟꯁꯦ ꯈꯔ ꯃꯐꯝꯒꯤ ꯋꯥꯈꯜꯂꯣꯟꯁꯦꯀꯣ ꯌꯥꯝꯅꯗꯤ ꯀꯩꯅꯣ ꯆꯤꯞꯀꯤꯤ ꯈꯔꯗꯤ ꯑꯣꯏ ꯃꯃꯜ ꯈꯔ ꯍꯣꯡꯉꯦ ꯋꯥꯈꯜ ꯈꯔ ꯆꯥꯎꯊꯣꯛꯄꯗ ꯈꯔꯁꯨ ꯋꯥꯕ ꯃꯐꯝ ꯑꯃ ꯑꯣꯏꯌꯦꯕꯀꯣ ꯑꯩꯅ ꯑꯗꯨꯝ ꯎꯔꯛꯄ ꯀꯥꯟꯗ ꯑꯗꯨꯅ ꯑꯩꯈꯣꯏ ꯈꯔ ꯈꯇꯪ ꯃꯤ ꯑꯃ ꯑꯅꯤꯈꯛ ꯒ꯭ꯌꯥꯟ ꯇꯥꯕꯅ ꯂꯣꯏ ꯍꯣꯡꯗꯣꯛꯄꯁꯨ ꯉꯝꯕ ꯄꯣꯠ ꯅꯠꯇꯦ
ꯑꯗꯨꯕꯨꯀꯣ ꯃꯣꯏꯁꯦ ꯀꯔꯤꯒꯨꯝꯕ ꯅꯨꯄꯥ ꯅꯨꯄꯤ ꯑꯃꯁꯤꯅ ꯅꯨꯄꯥ ꯑꯃꯁꯁꯤ ꯄꯥꯝꯃꯦꯅ ꯍꯥꯏꯔꯦꯕꯀꯣ
ꯎꯝ
ꯅꯨꯄꯥꯗꯨꯣ ꯅꯪꯗꯤ ꯌꯥꯗꯦꯕ ꯃꯤ ꯃꯃꯥꯡꯗ ꯑꯗꯨꯃꯥꯏ ꯋꯥꯈꯟꯗ ꯈꯔꯗꯤ ꯑꯁ ꯑꯁꯤ ꯅꯨꯄꯤꯅ ꯑꯩꯉꯣꯟꯗ ꯄꯥꯝꯃꯤ ꯍꯥꯏꯔ ꯋꯥꯈꯜ ꯈꯔꯗꯤ ꯅꯨꯡꯉꯥꯏꯔꯝꯒꯅꯤꯀꯣ
ꯑꯗꯨꯝ ꯂꯩꯔꯝꯕ ꯌꯥꯏ ꯑꯗꯨꯕꯨꯗꯤ ꯃꯤ ꯂꯣꯏꯅꯃꯛ ꯑꯣꯏꯔꯝꯕ ꯌꯥꯏꯀꯣ ꯑꯩꯅ ꯈꯟꯕꯗ ꯂꯣꯏꯅꯃꯛ ꯑꯣꯏꯔꯝꯒꯅꯤ ꯍꯣꯏ ꯂꯩꯔꯝꯒꯅꯤ ꯌꯦꯁ ꯁꯣꯏꯗ꯭ꯔꯦ ꯑꯗꯨ ꯃꯥꯗꯤ ꯎꯝ
ꯃꯤꯒꯤ ꯃꯃꯥꯡꯗꯕꯨꯗꯤ ꯌꯥꯅꯤꯡꯗꯕ ꯁꯥꯔꯒ ꯈꯨꯝꯂꯝꯈ꯭ꯔꯦꯕ
ꯎꯝ ꯎꯝ ꯎꯝ ꯎꯝ ꯎꯝꯁꯣꯏꯗ꯭ꯔꯦ ꯑꯗꯨ ꯃꯥ ꯎꯝ ꯍꯣꯏ ꯑꯗꯨ ꯐꯖꯅꯥ ꯇꯥꯗꯔꯦ ꯄꯨꯔꯥ ꯌꯥꯗꯕꯁꯨ ꯂꯩꯗꯤ ꯂꯩꯔꯝꯕ ꯌꯥꯏꯀꯣ ꯑꯗꯨ ꯑꯣꯏꯔꯁꯨ ꯑꯌꯥꯝꯕ ꯃꯇꯝꯗ ꯎꯝ ꯅꯨꯄꯥꯗ ꯈ꯭ꯋꯥꯏꯗꯒꯤ ꯐꯠꯇꯕ ꯄꯥꯔꯠ ꯑꯃ ꯍꯥꯏꯔꯛꯗꯤ ꯈ꯭ꯋꯥꯏꯗꯒꯤ ꯐꯠꯇꯕ ꯄꯥꯔ ꯍꯥꯏꯔꯗꯤ ꯑ ꯎ ꯅꯨꯄꯤꯅ ꯑꯄ꯭ꯔꯣꯆ ꯇꯧꯔꯛꯄꯁꯦ ꯌꯥꯝꯅ ꯃꯉꯣꯟꯗ ꯍꯩꯄꯥ ꯁꯥꯒꯠꯂꯛꯄ ꯑꯃ ꯌꯥꯎꯕꯅꯦꯕꯀꯣ ꯃꯥꯒꯤ ꯋꯥꯈꯜꯗ ꯁꯤꯁꯦ ꯑꯩꯈꯣꯏꯅ ꯃꯤꯅ ꯑꯩꯈꯣꯏꯅ ꯎꯕ ꯃꯇꯝꯗ ꯏꯗ ꯌꯥꯎꯈ꯭ꯔꯕ ꯄꯣꯠꯅꯦꯕ ꯑꯌꯥꯝꯕ ꯃꯇꯝꯗ ꯑꯩꯗꯤ ꯅꯨꯄꯤꯅ ꯍꯥꯏꯔꯛꯄ ꯅꯨꯄꯥ ꯍꯥꯏꯅꯤꯡꯉ ꯍꯥꯏꯅꯀꯣ ꯌꯥꯝꯅ ꯏꯀꯣ ꯋꯥꯡꯈꯠꯄ ꯑꯃ ꯌꯥꯎꯋꯦꯕꯀꯣ ꯅꯨꯄꯤꯗꯒꯤ ꯍꯦꯟꯅ ꯀꯣ
ꯑꯗꯨꯅꯦ ꯅꯨꯄꯥꯅ ꯁꯥꯊꯤ ꯍꯥꯏꯔꯕꯗꯦ
ꯎꯝ ꯎꯝ ꯎꯝ ꯅꯨꯄꯤꯗꯤ ꯃꯌꯥꯝ ꯍꯥꯏꯔꯛꯄꯁꯦ ꯆꯠꯅꯕꯤ ꯑꯣꯏꯅ ꯂꯩꯈ꯭ꯔꯦꯗꯅ ꯑꯗꯨꯕꯨ ꯅꯨꯄꯥꯗꯗꯤ ꯑꯗꯨꯃꯛꯇꯤ ꯑꯣꯏꯗꯦꯗꯅꯀꯣ
ꯎꯝ
ꯑꯗꯨ ꯑꯗꯨꯅ ꯏꯒꯣ ꯌꯥꯝ ꯋꯥꯡꯈꯠꯄꯁꯦ ꯃꯣꯏꯒꯤ ꯏꯗ ꯈꯔꯗꯤ ꯌꯥꯎꯗꯤ ꯌꯥꯎꯕ ꯖꯥꯠꯅꯤ ꯑꯗꯣ
ꯑꯗꯣ ꯑꯩ ꯕ꯭ꯔꯗꯔꯉꯣꯟꯗꯁꯨ ꯋꯥ ꯑꯃ ꯍꯪꯒꯦꯕ ꯑꯩ ꯅꯪꯉꯣꯟꯗ ꯋꯥ ꯑꯃꯦ ꯍꯪꯒꯦꯕꯀꯣ ꯅꯪ ꯌꯥꯎꯈ꯭ꯔꯕ꯭ꯔꯥ
ꯌꯥꯎꯈ꯭ꯔꯕ ꯍꯥꯏꯕꯗꯤ ꯍꯪꯉꯛꯄ ꯈꯣꯠꯂꯛꯄ ꯑꯗꯨ ꯑꯗꯥ
ꯅꯠꯇꯦ ꯅꯨꯄꯤꯅ ꯍꯥꯏꯔꯛꯄꯒꯨꯝꯕ
ꯎꯝ ꯌꯥꯎꯗꯦꯗ ꯑ ꯑꯗꯨꯗꯣ ꯑ ꯍꯍꯣꯏ ꯈꯪꯗꯦ ꯑꯗꯨꯗꯣ ꯑꯩꯅ ꯈꯟꯕꯗꯀꯣ ꯌꯥꯝ ꯁꯦꯔꯤꯌꯁ ꯑꯣꯏꯅꯃꯛꯇꯤ ꯑꯩ ꯊꯦꯡꯅꯩ ꯊꯦꯡꯅꯗ꯭ꯔꯤ ꯑꯗꯨꯁꯨ ꯑ ꯈꯔ ꯁꯦꯔꯤꯌꯁ ꯑꯣꯏꯕ ꯋꯥꯠꯄꯒꯤꯗꯤ ꯑꯩ ꯊꯤꯡꯗꯤ ꯊꯦꯡꯅꯈ꯭ꯔꯦ ꯁꯦꯡꯅ ꯍꯥꯏꯕ ꯀꯥꯟꯗ ꯀꯣꯂꯦꯖ ꯀꯥꯔꯤꯉꯩ ꯃꯇꯝꯗꯀꯣ
ꯑꯗꯨ ꯑꯗꯨ ꯅꯪꯗꯤ ꯀꯔꯤ ꯍꯥꯏꯈ꯭ꯔꯕꯕ ꯀꯔꯤ ꯍꯥꯏꯕ꯭ꯔꯕ
ꯎꯝ ꯑꯗꯨ ꯑꯩꯗꯤ ꯑꯩ ꯅꯨꯄꯤ ꯑ ꯑꯩ ꯀꯣꯏꯔꯛꯇ꯭ꯔꯤ ꯍꯥ ꯑꯗꯣ ꯑꯩ -ꯑꯥ ꯈꯤꯇꯪ ꯎꯝ ꯑꯗꯨꯗ ꯀꯣꯛ ꯊꯥꯗꯕꯗꯣ ꯑꯩꯉꯣꯟꯗ ꯈꯤꯇꯪ ꯃꯇꯥꯡ ꯈꯔ ꯋꯥꯠꯂꯤꯕꯀꯣ ꯃꯇꯥꯡ ꯋꯥꯠꯄ ꯍꯥꯏꯕꯗꯤ ꯑꯩ ꯐꯨꯜ ꯇꯥꯏꯝ ꯊꯥꯗꯕꯗꯣ ꯑꯗꯨ ꯑꯩꯉꯣꯟꯗ ꯈꯔ ꯄꯩꯁꯥ ꯌꯥꯎꯒꯦ ꯇꯧꯕ ꯑꯩꯁꯦ ꯑ ꯇꯨ ꯊꯥꯎꯖꯟ ꯇ꯭ꯋꯦꯟꯇꯤ ꯇ꯭ꯋꯦꯟꯇꯤ ꯋꯥꯟ ꯑꯗꯨꯋꯥꯏꯗ ꯍꯥꯏꯕ ꯌꯥꯔꯦ ꯑꯗꯨꯝ ꯑꯌꯥꯝꯕ ꯗꯤꯖꯤꯇꯦꯜꯒꯤꯁꯨ ꯑꯣꯏꯔꯦ ꯑꯗꯨꯃꯩ ꯊꯕꯛ ꯑꯌꯥꯝꯕꯁꯨ ꯆꯤꯜꯂꯦꯕꯀꯣ ꯑꯗꯨꯒꯤ ꯄ꯭ꯔꯦꯁꯔ ꯃꯌꯥꯝ ꯑꯃ ꯌꯥꯎꯔꯤꯕ ꯑꯍꯥ ꯑꯗꯨ ꯑꯩ ꯈꯔ ꯑꯗꯨꯒꯨꯝꯕꯗꯗꯤ ꯈꯔ ꯀꯣꯛ ꯊꯥꯗꯕꯗꯣ ꯈꯔ ꯌꯥꯗ꯭ꯔꯤꯕ ꯑꯩ ꯍꯧꯖꯤꯛꯁꯨ ꯑꯩ ꯃꯟꯗꯦ ꯇꯨ ꯐ꯭ꯔꯥꯏꯗꯦ ꯑꯗꯨꯝ ꯆꯤꯜꯂꯦꯕꯀꯣ ꯑꯗꯨꯒ ꯎꯝ ꯑꯌꯥꯝꯕ ꯃꯇꯝꯗ ꯑꯩ ꯀꯝꯄ꯭ꯌꯨꯇꯔ ꯃꯅꯥꯛꯇ ꯇꯪ ꯑꯗꯨꯝ ꯂꯩꯌꯦꯕ ꯅ ꯂꯦꯞꯈꯠꯄ ꯌꯥꯗꯕ ꯇꯥꯏꯃꯤꯡ ꯈꯔ ꯂꯩꯌꯦꯕꯀꯣ
ꯅꯠꯇꯦ ꯍꯧꯖꯤꯛꯁꯤ ꯅꯨꯄꯤ ꯀꯣꯏꯗ꯭ꯔꯤꯕ꯭ꯔꯕ
ꯀꯣꯏꯗꯦ ꯀꯣꯏꯗꯦ ꯍꯣꯏ ꯑꯩ ꯑꯗꯨ ꯀꯣꯛ ꯊꯥꯗꯕꯗꯣ ꯈꯔ ꯕꯦꯔꯥ ꯀꯥꯈꯤꯅꯤ ꯍꯥꯍꯥꯍꯥ
ꯑꯁ ꯅꯪ ꯀꯛꯑꯣꯏꯗꯕ ꯉꯥꯡꯉꯦ
ꯑꯗꯣ ꯃꯤ ꯀꯅꯥꯁꯨ ꯊꯥꯖꯗꯦ ꯀꯔꯤꯗꯧꯕꯒꯤꯔꯣ ꯑꯩꯁꯨ ꯒ꯭ꯌꯥꯟ ꯇꯥꯗꯦ ꯑꯍꯥ ꯑꯗꯨ